ꯑꯥ ꯇꯥꯔꯦ ꯇꯥꯔꯦ ꯇꯥꯏꯌꯦ ꯇꯥꯔꯦ
ꯆꯥꯛ ꯆꯥꯕꯣ
ꯆꯔꯦ
ꯀꯔꯤꯏ ꯀꯩ ꯏꯟꯖꯥꯡ ꯆꯥꯔꯕ
ꯈꯥꯃꯦꯟ ꯈꯥꯃꯦꯟ ꯃꯦꯟ ꯑꯁꯥꯡꯕ ꯊꯣꯡꯕ ꯑꯣꯏꯅ ꯆꯥꯔꯦ
ꯑꯣ ꯑꯗꯨꯁꯨ ꯍꯥꯎꯕꯅꯤꯅꯦꯀꯣ ꯎꯝ ꯆꯥꯔꯦ ꯆꯥꯔꯦ
ꯅꫭꯏ ꯆꯥꯔꯕꯣ ꯀꯩ ꯀꯩ ꯃꯊꯦꯜ ꯆꯥꯔꯒꯦ
ꯉꯁꯤꯁꯦ ꯑ ꯏꯔꯣꯟꯕ ꯑꯣꯏꯅꯁꯥꯏ ꯂꯐꯨ ꯏꯔꯣꯜꯂꯦ ꯑꯗꯨꯒ ꯈꯥꯃꯦꯟ ꯀꯥꯡꯉꯧ ꯑꯃ ꯇꯧꯔꯦ ꯑꯗꯨ ꯆꯠꯊꯈꯔꯦ ꯐꯖꯅ ꯍꯥꯎꯔꯦ ꯅꯪ ꯅꯪ ꯀꯣꯂꯦꯁ ꯀꯥꯏꯁꯤꯕꯨ ꯀꯌꯥꯝ ꯑꯥ ꯁꯤꯃꯤꯁꯇꯔ ꯀꯌꯥ ꯌꯧꯔꯒꯦ ꯅꯪꯕꯨ
ꯑꯩ ꯁꯦꯃꯤꯁꯇꯔ ꯐꯣꯔ ꯁꯦꯃꯤꯁꯇꯔ ꯑꯦꯛꯖꯥꯝ ꯂꯣꯏꯔꯃ ꯂꯥꯛꯄꯅꯤ
ꯑꯣ ꯑꯥꯗꯗꯤ ꯁꯨꯇꯤ ꯂꯩꯕ ꯀꯥꯟꯗ ꯀꯣꯏꯕ ꯆꯠꯇꯕ꯭ꯔꯣ ꯀꯦꯔꯂꯥꯗ
ꯑꯦꯁ ꯆꯠꯂꯤ ꯍꯟꯗꯛꯇꯤ ꯑ ꯃꯨꯅꯥꯗꯩ ꯍꯜꯂꯛꯏꯅꯦ ꯂꯤꯗꯔꯁꯤꯞ ꯀꯦꯝꯒꯤ ꯅꯨꯃꯤꯠ ꯇꯔꯥꯅꯤ ꯇꯧꯕ
ꯁꯃꯨꯗ꯭ꯔ ꯃꯄꯥꯟꯒꯗꯤ ꯀꯣꯏꯕ ꯆꯠꯇ꯭ꯔꯣ
ꯁꯃꯨꯗ꯭ꯔ ꯃꯥꯃꯟ ꯆꯠꯂꯤ ꯑꯁ ꯆꯠꯃꯟꯗꯅ ꯐꯅꯌꯥꯝ ꯆꯠꯂꯤꯗ ꯑꯗꯨꯏ
ꯃꯩ ꯒꯤ ꯑꯃ ꯀꯩꯅꯣ ꯁꯟꯁꯦꯠ ꯎꯝ
ꯑꯥ ꯁꯟꯆꯦꯠꯁꯨ ꯑꯗꯨꯝ ꯇꯥꯏ
ꯀꯃꯥꯏ ꯀꯃꯥꯏ ꯇꯧꯕ ꯑꯥꯗꯅ ꯏꯁꯇꯗꯤꯅ ꯀꯃꯥꯏꯅ ꯇꯧꯕ
ꯏꯁꯁ ꯏꯁꯇꯗꯤꯗꯤ ꯃꯩꯅꯤ ꯃꯩꯅꯤ ꯍꯥꯏꯗꯤ ꯍꯣꯏ ꯌꯥꯝ ꯀꯥ ꯍꯦꯟꯅ ꯀꯩꯅꯣ ꯇꯧꯕꯒꯤꯗꯤ ꯅꯠꯇꯦꯕ ꯍꯥꯏꯗꯤ ꯑꯗꯨꯝ ꯆꯥꯡꯆꯠ ꯆꯥꯡ ꯑꯃꯗ ꯌꯥꯝ ꯀꯥ ꯍꯦꯟꯅ ꯑꯩꯈꯣꯏꯅ ꯃꯦꯟ ꯐꯣꯀꯁ ꯇꯧꯔꯤꯁꯦ ꯍꯣꯏ ꯑꯦꯀꯥꯗꯃꯤꯛꯁꯇꯁꯨ ꯇꯧꯋꯤ ꯑꯗꯨꯒ ꯐꯤꯖꯤꯀꯦꯜꯂꯤꯗꯁꯨ ꯇꯧꯋꯦꯕ ꯑꯗꯨꯅ ꯑꯇꯣꯞꯄꯒꯤꯗ ꯑꯦ ꯑꯩꯠꯇꯤ ꯐꯥꯏꯚ ꯄꯥꯔꯁꯦꯟ ꯌꯧꯗ꯭ꯔꯗꯤ ꯑꯦꯛꯖꯥꯝ ꯊꯥ ꯌꯥꯗꯦꯕ ꯑꯦꯇꯦꯟꯗꯦꯟꯁꯇ ꯑꯗꯨꯅ ꯆꯠꯇꯕꯗꯤ ꯌꯥꯗ꯭ꯔꯦ
ꯑꯣ ꯑꯗꯨꯗꯤ ꯑꯗꯨꯝ ꯅꯪ ꯀ꯭ꯂꯥꯁ ꯐꯖꯅ ꯌꯥꯎꯔꯦ ꯑꯥꯗꯀꯣ ꯄ꯭ꯔꯦꯛꯇꯤꯀꯦꯜ ꯀꯩꯀꯩ ꯐꯖꯅ ꯇꯧꯔꯦ ꯆꯥꯕ ꯊꯛꯄꯗꯤ ꯑꯗꯨꯝ ꯌꯨꯕꯤ ꯊꯥꯎꯒꯨꯝꯕ ꯀꯌꯥ ꯍꯦꯟꯅ ꯆꯥꯕ꯭ꯔꯥ ꯀꯃꯥꯏꯅ ꯇꯧꯒꯦ ꯋꯥꯥꯗꯗꯤ ꯌꯨꯕꯤ ꯀꯩꯅꯣꯒꯨꯝ ꯎꯝ ꯑꯗꯩ ꯁꯪꯒꯣꯝ ꯁꯪꯒꯣꯝꯒꯨꯝꯕꯁꯨ ꯃꯔꯥꯡ ꯀꯥꯏꯅ ꯄꯤꯌꯦꯅ ꯇꯥꯏ ꯑꯗꯨ
ꯑꯥ ꯑꯥ ꯁꯪꯒꯣꯝꯗꯤ ꯅꯨꯡꯇꯤꯒꯤ ꯑꯌꯨꯛꯇ ꯑꯍꯥꯟꯕꯗꯤ ꯍꯩꯅꯗꯤ ꯍꯧꯖꯤꯛ ꯌꯥꯏꯅꯦꯔꯦ
ꯎꯝ ꯑꯩꯅ ꯉꯥꯡꯕꯗꯣꯀꯣ ꯊꯠꯀꯅꯨꯀꯣ ꯑꯗꯨꯃꯥꯏꯅ ꯁꯨꯝ ꯐ꯭ꯂꯣꯅ ꯉꯥꯡꯉꯅꯤꯀꯀꯣ ꯅꯪ ꯉꯥꯡꯕꯁꯨ ꯊꯠꯇꯁꯦꯗꯅꯀꯣ ꯑꯩꯅ ꯆꯠꯇꯦ ꯅꯠꯇ꯭ꯔꯥ ꯑꯗ ꯁꯣ ꯑꯣꯏꯅ ꯑꯗꯨꯝ ꯉꯥꯡꯍꯟꯈ ꯉꯥꯛꯇ ꯊꯪꯉꯨ ꯅꯪꯅꯕ ꯉꯥꯡꯉꯅꯤ ꯑꯩꯅꯕꯨ ꯉꯥꯡꯍꯟꯗꯣꯏꯕꯀꯣ ꯁꯨꯃꯥꯏꯅ ꯇ ꯁꯪꯀꯔꯒ ꯁꯅ ꯑꯗꯨꯗꯁꯨ ꯁꯨꯃꯥꯏꯅ ꯁꯥꯟꯅꯕꯀꯣ
ꯑꯥ ꯂ ꯂꯣꯟꯁꯤ ꯅ ꯗꯗꯥꯕꯤꯗ
ꯎꯝ ꯑꯗꯨꯒ ꯋꯥ ꯉꯥꯡꯀꯥꯟꯗ ꯑꯥ ꯑꯥ ꯎꯪ ꯍꯥꯏꯕꯗꯨꯣ ꯍꯥꯏꯒꯅꯣꯕꯀꯣ
ꯍꯣꯏ
ꯅꯪ ꯅꯆꯠꯟꯅꯨꯄꯤ ꯍꯣꯏꯗꯤ ꯀꯃꯥꯏꯅ ꯇꯧꯔꯒꯦ ꯂꯥꯏꯔꯤꯛ ꯃꯈꯥ ꯇꯝꯊꯕꯁꯤ ꯀꯃꯥꯏꯅ ꯇꯧꯗꯣꯏꯅꯣ
ꯃꯣꯏꯁꯤ ꯀꯣꯝꯂꯥ ꯊꯥꯕꯤꯗ ꯑꯣꯏꯅ ꯇꯧꯈꯔꯦ
ꯑꯣ ꯑꯗꯨ ꯃꯤꯡ ꯆꯟꯈ꯭ꯔꯕꯣ ꯀꯃꯥꯏꯅ ꯇꯧꯒꯦ
ꯎꯝ ꯆꯥꯅꯤꯡꯒꯦꯔꯦꯃꯣ ꯕ ꯆꯅꯤꯔꯦ
ꯎꯝ ꯃꯣꯏꯗꯤ ꯑꯃꯅ ꯀꯩꯅꯣꯅꯦ ꯍꯥꯏꯅꯦ ꯑꯥꯔꯠꯁꯅꯦ ꯑꯃꯅ ꯁꯥꯏꯟꯁꯅꯦ ꯍꯥꯏ ꯅꯣꯏꯗ ꯇꯣꯉꯜ ꯇꯣꯉꯜꯂꯦ
ꯇꯣꯡꯉꯥꯜꯂꯦ ꯃꯕꯥꯅꯤ
ꯎꯝ
ꯑꯦꯂꯚꯦꯟꯗ ꯇꯣꯉꯥꯟ ꯇꯣꯉꯥꯟ ꯂꯧ ꯒꯤ ꯄꯤ ꯗꯥ ꯑꯗꯨꯝ ꯍꯧꯖꯤꯛꯁꯨ ꯑꯗꯨꯝ ꯇ ꯈꯥꯟꯒꯦ ꯔꯗꯣ
ꯍꯣꯏ ꯅꯣꯏꯅꯆꯤꯜꯅꯥꯎꯈꯩ ꯂꯣꯏ ꯃꯥꯟꯅꯗ꯭ꯔꯦ ꯑꯃꯅ ꯏꯁꯄꯣꯔꯠꯁꯇ ꯆꯠꯂꯦ ꯑꯃꯅ ꯑꯥꯔꯠꯁꯇ ꯆꯠꯂꯦ ꯑꯃꯅ ꯁꯥꯏꯟꯁꯇ ꯆꯠꯂꯦ ꯍꯣꯏ ꯑꯗꯨꯕꯨꯗꯤ ꯆꯞ ꯃꯥꯟꯅꯁꯤ ꯑꯗꯨ ꯐꯩ ꯍꯌꯦꯡ ꯊꯕꯛ ꯆꯪꯕ ꯑꯣꯏꯒꯦꯔꯥ ꯀꯩꯗ ꯑꯣꯏꯒꯦꯔꯥ ꯇꯣꯉꯥꯟ ꯇꯣꯉꯥꯟ ꯇꯣꯉꯥꯟ ꯃꯁꯥ ꯃꯁꯥꯒꯤ ꯑꯃꯃꯝ ꯆꯠꯄ ꯉꯝꯅꯕꯀꯣ
ꯍꯣꯏ
ꯎꯝ ꯕꯕꯥꯗꯤ ꯑꯗꯨꯝ ꯀꯃꯥꯏꯅ ꯇꯧꯋ ꯉꯥꯏꯔꯤꯕ ꯀꯃꯥꯏꯅ ꯇꯧꯔꯤꯕꯅ
ꯑꯗꯨ ꯃꯥꯏ ꯑꯗꯨꯝ ꯅꯨꯡꯉꯥꯏꯔꯤ
ꯃꯥꯒꯤ ꯁꯪꯁꯔ ꯑꯗꯨ ꯅꯨꯡꯉꯥꯏꯔ ꯂꯩꯦ
ꯎꯝ ꯎꯝ ꯍ ꯍꯧꯖꯤꯛꯄꯨꯗꯤ ꯈꯔꯗꯤ ꯐꯥꯔꯦ
ꯑꯣ ꯍꯣꯏ ꯅꯣꯏ ꯂꯩꯕꯅꯤꯅ ꯑꯗꯨꯁꯨ ꯉꯥꯡ ꯉꯝꯕ ꯅꯠꯇꯦꯅꯦ ꯑꯗꯨꯅꯅꯤꯅꯦ ꯍꯣꯏ ꯈꯔ ꯑꯗꯨꯝ ꯉꯥꯡꯕ ꯁꯛꯄ ꯍꯥꯏꯗꯤ ꯒ꯭ꯌꯥꯟ ꯇꯥꯅ ꯕꯕꯥ ꯁꯨꯃꯥꯏ ꯁꯨꯃꯥꯏꯅ ꯇꯧꯒꯅꯨ ꯈꯣꯠꯀꯅꯨ ꯑꯩꯈꯣꯏꯁꯨ ꯆꯥꯎꯔꯝꯃꯤꯅ ꯇꯧꯕ ꯒ꯭ꯌꯥꯟ ꯇꯥꯅ ꯍꯥꯏꯔꯒ ꯌꯦꯡꯉꯣ
ꯑꯥ ꯃꯥꯅꯤ
ꯊꯕꯛꯀꯨꯝꯕꯗꯤ ꯑꯗꯨꯝ ꯃꯇꯦꯡ ꯄꯥꯡꯕ ꯀꯃꯥꯏꯅ ꯇꯧꯋꯤ ꯑꯗꯨꯝ ꯑꯆꯥꯄꯣꯠ ꯁꯥꯕ ꯈꯣꯠꯄ
ꯍꯣꯏ ꯑꯗꯨꯝ ꯇꯧꯏꯤ ꯄꯥꯡ ꯈꯔ
ꯅꯣꯏ ꯍꯩꯅꯧꯗꯨꯕꯨ ꯍꯟꯗꯛꯇꯤ ꯄꯥꯟꯗ꯭ꯔꯕꯣ ꯀꯃꯥꯏꯅ ꯇꯧꯒꯦ
ꯍꯩꯅꯧꯁꯦ ꯃꯅꯤꯡꯗ ꯑꯆꯧꯕ ꯑꯃ ꯄꯥꯜꯂꯝꯕꯗꯣ ꯑꯗꯨꯗꯤ ꯀꯥꯈꯠꯈꯔꯦ ꯑꯗꯨꯒ ꯀꯩꯅꯣꯒꯤ ꯃꯃꯥꯡꯗ ꯑꯃ ꯄꯥꯜꯂꯤꯌꯦ ꯑꯁꯥꯡꯕꯤ ꯑꯗꯨꯏꯗꯨꯕꯨꯗꯤ ꯀꯩꯅꯣ ꯇꯧꯔꯦ ꯎꯝ ꯑꯗꯨꯝ ꯄꯥꯜꯂꯤ ꯐꯖꯅ ꯑꯁꯥꯡꯕꯤꯅꯦ ꯑꯗꯨꯝ ꯑꯣꯝꯃ ꯑꯣꯝꯃ ꯆꯥꯕꯤꯗꯣ ꯑꯗꯨꯃꯥꯏꯅ ꯇꯧꯋꯦ
ꯑꯣ ꯑꯗꯨꯁꯨ ꯍꯥꯎꯕꯅꯦ ꯑꯊꯨꯝꯕ ꯍꯧꯖꯤꯛꯀꯥꯟꯗꯤꯀꯣ ꯍꯩꯅꯧꯁꯦ ꯃꯈꯜ ꯃꯈꯜꯅꯤꯅꯀꯣ ꯑꯗꯨꯗꯒꯤ ꯅꯣꯏꯗ ꯆꯤꯡꯌꯥ ꯑꯣꯏꯕꯅꯤꯅ ꯑꯗꯨꯝ ꯅꯨꯡꯁꯤꯠꯀꯨꯝꯕꯁꯨ ꯃꯔꯥꯡ ꯀꯥꯏꯅ ꯍꯖꯤꯗꯤ ꯁꯦꯠꯂꯝꯒꯅꯤ ꯅꯨꯃꯤꯗꯥꯡ ꯋꯥꯏꯔꯝꯀꯥꯁꯦ ꯐꯖꯅ ꯉꯍ
ꯅꯨꯡꯉꯥꯏ ꯑꯗꯨꯑꯣꯏꯗꯤ ꯑꯗꯨꯝ ꯑꯗꯨꯏꯒꯤ ꯅꯨꯡꯉꯥꯏ ꯑꯦꯝ ꯌꯨꯗꯁꯨ ꯀꯩꯅꯣ ꯂꯩꯗꯥꯏꯅꯦ ꯐꯤꯖꯤꯀꯦꯜ ꯏꯗꯨꯀꯦꯁꯟꯒꯤ ꯂꯩꯗꯥꯏꯅꯦ
ꯂꯩꯌꯦ ꯑꯩ ꯑꯩꯅ ꯗꯤꯄꯥꯔꯠꯃꯦꯟ ꯄꯨꯜꯂꯝꯃꯦ ꯑꯩꯈꯣꯏ ꯑꯩꯈꯣꯏꯗꯣ ꯍꯟꯗꯛꯄꯨꯗꯤ ꯈꯥꯏꯗꯣꯛꯈ꯭ꯔꯦ ꯑꯗꯣ ꯍꯥꯟꯅꯗꯤ ꯄꯨꯜꯂꯝꯃꯦ ꯃꯣꯏꯁꯨ ꯆꯥꯎꯅ ꯂꯩꯕꯅꯦ ꯑꯗꯨꯝ ꯒ꯭ꯔꯦꯖꯨꯑꯦꯁꯟ ꯑꯦꯝ ꯄꯤ ꯑꯦꯁ ꯕꯤ ꯄꯤ ꯑꯦꯁ ꯂꯣꯏꯅ ꯍꯥꯞꯄꯦꯕꯀꯣ ꯦ ꯑꯣꯏꯅ ꯀꯩꯅꯣ ꯂ ꯍꯥ ꯐꯔꯦ ꯀ ꯅꯪꯅ ꯑꯥ ꯇꯧꯗꯣꯏꯁꯤꯅ ꯀꯩꯅꯣ ꯈꯛꯇꯧꯔꯥ ꯕꯦꯁꯤꯂꯔ ꯈꯛꯇ ꯇꯧꯔ ꯂꯣꯏꯁꯤꯟꯗꯣꯏꯔꯥ ꯅꯠꯇ꯭ꯔꯒ ꯃꯈꯥ ꯇꯥꯅ ꯇꯧꯗꯣꯏꯔꯥ ꯑꯥꯗ ꯑꯗꯨꯝ
ꯑꯩꯁꯦ ꯀꯩꯅꯣ ꯕꯦꯆꯤꯂꯔꯁꯤ ꯈꯛꯇ ꯇꯧꯔꯒꯦ ꯈꯜꯂꯦ ꯀꯨꯏꯅ ꯇꯝꯅꯤꯡꯗ꯭ꯔꯦ ꯋꯥꯔꯦ ꯊꯕꯛ ꯂꯣꯏ ꯊꯤꯔꯒꯦ ꯇꯧꯋ ꯍꯦꯛ ꯂꯣꯏꯕꯒ ꯀꯩꯅꯣꯒꯤ ꯀꯒꯤ ꯕꯤ ꯑꯦꯟ ꯕꯤ ꯑꯦꯁ ꯀꯤ ꯍꯧꯧꯗ꯭ꯔꯦ ꯑꯩ ꯒꯤ ꯁꯤ ꯕꯤ ꯑꯦꯁ ꯏꯒꯤ ꯁ꯭ꯀꯨꯜ ꯑꯗꯨꯒꯨꯝꯕ ꯊꯥꯕ ꯌꯥꯔꯦꯕ ꯗꯥꯏꯔꯦꯛ ꯄꯨꯕꯗ ꯑꯗꯨꯝ ꯌꯥꯔꯦꯕ ꯑꯩꯈꯣꯏ ꯍꯥꯏꯗꯤ ꯃꯣꯏ ꯈꯟꯕꯨ ꯈꯜꯗꯤ ꯑꯗꯨꯝ ꯑꯦꯄ꯭ꯂꯥꯏ ꯇꯧꯕ ꯌꯥꯔꯦꯕ ꯑꯩꯈꯣꯏꯁꯦ ꯑꯇꯣꯞꯄꯒ ꯈꯔ ꯈꯦꯠꯅꯩꯌꯦꯕ ꯑꯩꯈꯣꯏ ꯇꯝꯃꯤꯁꯤꯅ
ꯍꯣꯏ ꯐꯩ ꯑꯗꯨꯏꯗꯤ ꯊꯕꯛ ꯎ ꯐꯪꯗꯣꯛ ꯑꯣꯏꯔꯗꯤ ꯐꯩ ꯇꯝꯃꯤꯕ ꯂꯥꯏꯟꯗꯨꯀꯣ ꯍꯧꯖꯤꯛꯀꯥꯟꯗꯤ ꯊꯕꯛ ꯐꯪꯗ꯭ꯔꯒꯗꯤ ꯀꯩ ꯂꯥꯏꯔꯤꯛ ꯇꯝꯃꯣꯏꯗꯣ ꯀꯩꯝ ꯀꯥꯟꯗꯦꯗꯅꯀꯣ ꯑꯗꯨꯗꯅ ꯊꯕꯛꯇꯨꯅ ꯐꯪꯉꯨꯕꯅꯤꯅ ꯐꯩ ꯑꯗꯨ ꯅꯪꯒꯤꯗꯨꯗꯤ ꯀꯩꯅꯣꯗ ꯀꯃꯥꯏ ꯕꯦꯗꯃꯤꯟꯇꯟꯗꯣ ꯇꯧꯕꯤꯔꯥ ꯅꯠꯇ꯭ꯔꯥ ꯀꯃꯥꯏꯅ ꯇꯧꯒꯦ ꯅꯪꯒꯤꯗꯨꯗꯤ
ꯎꯝ ꯃꯥꯅꯤ ꯕꯦꯠꯃꯤꯟꯇꯟꯗ ꯇꯧꯔꯤꯅꯤ ꯑꯗꯨꯒ ꯀꯩꯅꯣ ꯇꯧꯋꯦ ꯕꯦꯠꯃꯤꯟꯇꯟꯗ ꯇꯧꯏꯤ ꯍꯥꯏꯕ ꯋꯥꯅꯤ ꯑꯗꯨ ꯇꯝꯕꯗꯗꯤ ꯄꯨꯂꯞ ꯇꯝꯃꯦ ꯑꯅꯝꯕꯅ ꯑꯩꯒꯤ ꯀꯩꯀꯩ ꯍꯥꯏꯗꯤ ꯑꯇꯣꯞꯄ ꯐꯨꯠꯕꯣꯜ ꯇꯝꯃꯤ ꯑ ꯕꯥꯁꯀꯦꯠꯕꯣꯜ ꯇꯝꯃꯤ ꯑꯗꯨꯗꯤ ꯀ꯭ꯔꯤꯀꯦꯠ ꯇꯝꯃꯤ ꯁ꯭ꯋꯤꯃꯤꯡ ꯖꯤꯝꯅꯥꯁꯇꯤꯛ ꯌꯥꯝꯈ꯭ꯔꯦ ꯀꯨꯟꯒꯤ ꯃꯌꯥꯁꯨꯒꯨꯝ ꯇꯧꯒꯅꯤ ꯁꯤꯃꯤꯁꯇꯔ ꯄꯨꯜꯂꯞ ꯂꯣꯏꯀꯥꯟꯗ
ꯍꯣꯏ ꯑꯗꯨꯕꯨꯗꯤ ꯒ꯭ꯔꯦꯖꯨꯋꯦꯁꯟ ꯃꯇꯝ ꯑꯣꯏꯕꯩ ꯂꯣꯏ ꯇꯝꯃꯤꯅꯦ ꯍꯌꯦꯡ ꯃꯥꯁꯇꯔ ꯌꯧꯔꯀꯥꯟꯗꯣ ꯃꯥꯁꯇꯔ ꯇꯝꯃꯦꯅ ꯈꯜꯂꯣꯅ ꯑꯗꯨꯀꯥꯟꯗ ꯃꯁꯥ ꯃꯁꯥꯒꯤ ꯏꯁꯄꯤꯁꯦꯂꯥꯏꯖꯦꯁꯟ ꯍꯥꯏꯕ ꯑꯃ ꯂꯥꯛꯀꯅꯤꯗꯅ ꯑꯗꯨꯒ ꯍꯥꯟꯅ ꯇꯣꯉꯥꯟ ꯇꯉꯥꯟ ꯇꯉ ꯈꯥꯏꯗꯣꯛ ꯗꯣꯏꯁꯦ ꯑꯗꯨꯝ ꯇꯝꯁꯤꯜꯂꯣ ꯐꯖꯅ ꯇꯝꯅꯕ ꯍꯣꯠꯅ ꯄꯥꯔꯁꯦꯟꯇꯦꯖ ꯁꯨ ꯋꯥꯡꯅꯕ ꯍꯌꯦꯡ ꯊꯕꯛ ꯈꯟꯕ ꯍꯥꯏꯁꯦ ꯅꯪ ꯀꯝꯄꯤꯇꯤꯁꯟꯅꯦ ꯑꯗꯨꯝ ꯈꯔ ꯋꯥꯡꯕꯗꯨꯅꯦ ꯂꯧꯧꯕꯈꯤꯗꯣꯏꯁꯦ ꯑꯗꯨꯝ ꯑꯗꯨꯅ ꯑꯗꯣ ꯍꯣꯏ ꯅꯪ ꯍꯥꯏꯗꯣ ꯆꯨꯝꯃꯦ ꯀꯦꯕꯤꯒꯨꯝꯕ ꯅꯕꯣꯗꯤꯌꯥꯒꯨꯝꯕ ꯑꯗꯨꯝ ꯆꯍꯤ ꯈꯨꯗꯤꯡꯒꯤ ꯑꯗꯨꯝ ꯀꯧꯕꯅꯦ ꯀꯟꯇ꯭ꯔꯤꯛꯀꯤ ꯑꯣꯏꯒꯦꯔꯥ ꯀꯔꯤ ꯑꯣꯏꯒꯦꯔꯥ ꯀꯣ
ꯍꯣꯏ ꯑꯩꯅ ꯑꯗꯨꯒꯨꯝꯕꯗꯣ ꯑꯩꯅ ꯇꯧꯔꯒꯦꯕ ꯈꯟꯕ ꯀꯩꯏ ꯍꯧꯖꯤ ꯀꯥꯟꯁꯦ ꯂꯥꯏ ꯀꯨꯏꯅ ꯁꯨꯝ ꯇꯝꯗꯔꯒ ꯊꯕꯛ ꯐꯪꯍꯧꯗ꯭ꯔꯗꯤ ꯀꯥꯟꯅꯗꯦꯗꯅ
ꯍꯣꯏ ꯑ ꯎꯝ ꯑꯗꯨꯏ ꯃꯊꯛꯇ ꯅꯪꯅ ꯑꯇꯣꯞꯄ ꯑꯦꯛꯖꯥꯝꯗ ꯊꯥꯒꯦꯁꯨ ꯌꯥꯏ ꯀꯩꯁꯨ ꯀꯥꯏꯗꯦ ꯍꯥꯏꯗꯤ ꯑ ꯃꯣꯏ ꯀꯩꯅꯣꯒꯤ ꯑꯗꯨꯝ ꯑ ꯑꯦꯁ ꯑꯦꯁ ꯁꯤꯒꯤ ꯑꯣꯏꯒꯦꯔꯥ ꯀꯩ ꯑꯣꯏꯒꯦꯔꯥ ꯃꯣꯏ ꯑꯗꯨꯝ ꯖꯤꯗꯤ ꯀꯩꯀꯩ ꯆꯦꯟꯕ ꯈꯣꯠꯄ ꯑꯗꯨꯝꯅ ꯑꯥꯔꯃꯤꯒꯨꯝꯕꯗꯤ ꯄꯥꯝꯗꯕ꯭ꯔ ꯀꯃꯥꯏ ꯇꯧꯢ
ꯑꯥꯔꯃꯤꯁꯦ ꯑꯩꯅꯗꯤ ꯄꯥꯝꯕ ꯑꯗꯨꯝ ꯀꯩꯅꯣ ꯇꯧꯕ ꯇꯧꯑꯣꯔꯣꯏꯒꯦꯗ ꯈꯟꯕ
ꯍꯣꯏ ꯅꯇꯣꯝꯗ ꯑꯣꯏꯕꯅꯤꯅ ꯑꯗꯨꯕꯨꯗꯤ ꯌꯨꯝꯗꯩꯁꯨ ꯀꯩꯅꯣ ꯇꯧꯅꯤꯡꯉꯝꯃꯣꯏ ꯑꯗꯨꯅꯅꯤ
ꯍꯣꯏ ꯑꯗꯨꯅ ꯑꯩꯅ ꯀꯩꯅꯣ ꯇꯧꯔꯦ ꯑ ꯁꯨꯝ ꯌꯦꯡꯊꯣꯛꯑꯕ ꯑꯣꯏꯅ ꯥ ꯑꯥꯔꯃꯤ ꯆꯪꯒꯦ ꯍꯥꯏꯔꯕꯨꯗꯤ ꯅꯍꯥꯟꯅꯅ ꯑꯩꯅ ꯀꯩꯅꯣꯒꯤꯗ ꯆꯪꯕ ꯌꯥꯏꯑꯕ ꯌꯥꯏ ꯍꯥꯏꯗꯤ ꯑꯩꯁꯤ ꯍꯦꯛ ꯂꯣꯏꯕꯒ ꯇ꯭ꯔꯥꯏꯌꯦꯜ ꯆꯠꯂ ꯈꯣꯠꯂ ꯇꯧꯔꯒ ꯆꯦꯟꯗ ꯈꯣꯠꯇꯅ ꯇꯧꯔꯒ ꯈꯔ ꯇꯧꯔꯒ ꯑꯗꯨꯝ ꯌꯥꯒꯤꯕꯅꯦꯕ ꯑꯥꯛꯅꯤꯕꯤꯔꯒꯤ ꯑꯣꯏꯔꯣ ꯑꯃꯒꯤ ꯑꯣꯏꯔꯣ ꯑꯗꯨ
ꯍꯣꯏ ꯏꯁꯄꯣꯔꯠꯁꯀꯤ ꯀꯣꯇꯥ ꯍꯥꯏꯕ ꯑꯝꯁꯨ ꯆꯥꯎꯅ ꯂꯩꯕꯅꯤꯅꯀꯣ ꯑꯗꯨꯏꯗꯤ ꯑꯗꯨꯝ ꯅꯪꯒꯤ ꯁꯥꯔꯇꯤꯐꯤꯀꯦꯠꯁꯨ ꯃꯌꯥꯝ ꯂꯩꯔꯝꯒꯅꯤ ꯅꯠꯇ꯭ꯔꯣ ꯑ ꯀꯝꯄꯤꯇꯤꯁꯟ ꯀꯩ ꯀꯩ ꯌꯥꯎꯕꯒꯤ
ꯁꯥꯔꯇꯤꯐꯤꯀꯦꯠ ꯈꯔꯕꯨꯗꯤ ꯂꯩ ꯑꯗꯨꯅ ꯑꯃꯨꯛ ꯀꯩ ꯍꯥꯏꯅꯤ ꯆꯍꯤ ꯑ ꯑꯩꯅ ꯀꯨꯏꯅ ꯁꯥꯅ ꯃꯃꯥꯡ ꯃꯃꯥꯡ ꯂꯧꯈꯤꯕꯗꯨ ꯂꯧꯗꯦꯕ ꯃꯣꯏ ꯀꯩꯅꯣꯒꯤ ꯆꯍꯤ ꯑꯅꯤꯒꯤ ꯃꯅꯨꯡꯗ ꯑꯣꯏꯒꯗꯧꯕ ꯑꯗꯨꯃꯥꯏꯅ ꯑꯣꯏꯕꯒꯤ ꯍꯟꯗꯛꯀꯤ ꯌꯦꯡꯉꯤꯅꯤ ꯍꯟꯗꯛꯀꯤ ꯑꯦ ꯑꯥꯏ ꯌꯨ ꯆꯠꯂ ꯆꯠꯀꯦꯗ ꯉꯝꯃꯉꯥꯏ ꯇꯧꯒꯦ ꯇꯧꯕꯅꯤ ꯈꯔ ꯑꯦ ꯑꯥꯏ ꯌꯨ ꯆꯠꯂꯒꯗꯤ ꯑꯦꯗꯚꯥꯟꯇꯦꯖ ꯌꯥꯝ ꯂꯩꯌꯦꯕ ꯑꯩꯈꯣꯏꯅ
ꯎꯝ ꯌꯥꯔꯒꯗꯤ ꯏꯟꯇꯔ ꯀꯣꯂꯦꯖꯀꯨꯝꯕꯗꯨꯁꯨ ꯨ ꯌꯥꯁꯦ ꯏꯟꯇꯔ ꯌꯨꯅꯤꯚꯔꯁ ꯁꯤ ꯇꯤ ꯀꯩ ꯀꯩ ꯂꯩꯕ ꯃꯈꯩꯗꯨ ꯌꯥꯎꯁꯜꯂꯣ ꯑꯗꯨꯁꯨ ꯍꯌꯦꯡ ꯊꯕꯛ ꯆꯪꯀꯥꯟꯗ ꯍꯧꯖꯤꯛꯇꯤ ꯑꯗꯨꯝ ꯀꯩꯅꯣ ꯇꯧꯅꯔꯕꯅꯦꯕ ꯏꯟꯇꯔ ꯌꯨꯅꯤꯚꯔꯁꯤꯇꯤ ꯒꯥꯛꯇꯣ ꯂꯣꯏꯅ ꯄꯤꯅ ꯑꯩꯈꯣꯏ ꯂꯣꯏꯅ ꯑ ꯑꯗꯨꯒꯤ ꯑꯦꯗꯚꯥꯟꯇꯦꯖꯁꯨ ꯂꯩꯔꯕꯅꯦꯕꯀꯣ ꯃꯥꯔꯀꯤꯡ ꯑꯗꯨꯒꯤ ꯂꯩꯌꯦꯕ ꯇꯣꯉꯥꯟꯅ ꯑꯗꯨꯅ ꯑꯗꯨꯒꯨꯝꯕꯩ ꯇ꯭ꯔꯣꯐꯤꯈꯩꯁꯨ ꯂꯧ ꯍꯥꯏꯗꯤ ꯅꯦꯁꯅꯦꯜ ꯀꯩꯀꯩ ꯌꯧꯕ ꯉꯝꯗ꯭ꯔꯒꯁꯨ ꯏꯟꯇꯔ ꯀꯣꯂꯦꯖꯀꯨꯝꯕꯗꯣ ꯑꯗꯨꯝ ꯂꯧꯅꯕ ꯍꯣꯠꯅꯧ
ꯎꯝ ꯑꯗꯨꯗꯣ ꯑꯦ ꯑꯥꯏ ꯌꯨ ꯆꯠꯂꯒꯗꯤ ꯌꯥꯔꯦꯕ ꯑꯗꯨꯏ ꯁꯥꯔꯇꯤꯐꯤꯀꯦꯠꯇꯣ ꯌꯥꯝ ꯀꯥꯟꯅꯩꯑꯕ ꯑꯦ ꯑꯥꯏ ꯌꯨꯒꯤ ꯀꯩ ꯀꯩꯗ ꯑꯣꯏꯅ ꯇꯧꯒꯦ ꯀꯣꯂꯦꯖꯇꯤ
ꯑꯩꯗꯤ ꯑꯩꯗꯤ ꯀꯣꯂꯦꯖꯇ ꯁꯤꯗ ꯇꯧꯕꯅꯦ ꯑꯗꯨꯒ ꯃꯥꯁꯇꯔꯅ ꯑꯦꯝ ꯌꯨ ꯗ ꯇꯧꯕ ꯑꯩꯗꯤ ꯑ ꯁꯞꯖꯦꯛ ꯑꯅꯤꯅꯦ ꯑꯍꯥꯟꯕꯩꯗꯤ ꯕꯣꯠꯅꯤ ꯑꯗꯩ ꯑꯀꯣꯟꯕꯩꯅ ꯑꯃꯨꯛ ꯑꯩꯅ ꯑꯩꯅ ꯄꯥꯝꯖꯕꯩ ꯍꯥꯟꯅꯗꯒꯤ ꯑꯩꯁꯨ ꯅꯦꯁꯅꯦꯜ ꯀꯩꯀꯩ ꯊꯣꯛꯂꯛꯑꯦ ꯑꯗꯨꯒꯤ ꯌꯣꯒꯥꯗ ꯑꯣꯏꯅ ꯇꯧꯕ ꯌꯣꯒ ꯌꯣꯒꯗ ꯃꯥꯁꯇꯔ ꯑꯃꯨꯛ ꯂꯣꯏꯕ ꯑꯅꯤꯔꯛ ꯂꯣꯏꯕ ꯃꯥꯁꯇꯔ
ꯑꯣ ꯑꯦ ꯑꯗꯨꯗꯤ ꯌꯣꯒꯁꯤ ꯌꯥꯝ ꯀꯥꯟꯅꯕꯅꯤ
ꯎꯝ ꯀꯥꯟꯅꯩ ꯍꯥꯏꯗꯤ ꯍꯧꯖꯤꯛ ꯂꯣꯏꯅ ꯍꯥꯞꯄꯦꯗꯅ ꯀꯣ ꯅꯕꯣꯗꯤꯌꯥꯒꯤꯁꯨ ꯅꯣꯏ ꯑꯣꯖꯥ ꯇꯣꯉꯥꯟꯅ ꯍꯥꯞꯄꯦ ꯏꯟꯁꯇ꯭ꯔꯛꯇꯔ ꯑꯗꯒꯤ ꯀꯩꯅꯣꯝꯃꯈꯩꯁꯨ ꯁꯤ ꯕꯤ ꯑꯦꯁ ꯁꯤ ꯁ꯭ꯀꯨꯜ ꯃꯈꯩ ꯂꯣꯏꯅ ꯍꯥꯞꯄꯦ ꯀꯔꯤꯀꯨꯂꯝꯗ ꯂꯣꯏ ꯌꯥꯎꯔꯃꯤ ꯅꯤꯅ ꯑꯇꯣꯞꯄ ꯁ꯭ꯀꯨꯜ ꯃꯈꯩꯁꯨ ꯑꯗꯨꯅ ꯑꯩꯁꯨ ꯃꯃꯥꯡꯗꯅ ꯅꯕꯣꯗꯤꯌꯥꯃꯒꯤ ꯆꯠꯀꯦ ꯇꯧꯔꯝꯕꯅꯦ ꯑꯁꯣꯝ ꯀꯩꯅꯣꯒꯤ ꯅꯥꯒꯥꯂꯦꯟꯒꯤ ꯑꯗꯨ ꯂꯥꯞꯃꯟꯕꯒꯤ ꯑꯩꯅ ꯁꯤꯗꯤ ꯇꯣꯂꯣꯞꯇꯨꯁꯨ ꯈꯔ ꯄꯤꯛꯑꯦꯕ ꯑꯗꯨꯝꯀꯥꯟꯗ ꯑꯗꯨꯗ ꯆꯠꯍꯧꯗꯕ
ꯑꯗꯨꯒꯤ ꯐꯗꯤ ꯐꯕꯅꯦ ꯑꯈꯣꯏꯁꯨ ꯑꯈꯣꯏꯁꯨ ꯌꯣꯒꯁꯨ ꯌꯥꯎꯔꯤꯅꯦ ꯑꯩꯈꯣꯏ ꯇꯝꯕ
ꯎꯝ
ꯑꯩꯈꯣꯏꯁꯨ ꯌꯥꯎꯔꯦ ꯍꯟꯗꯛ ꯍꯟꯗꯛ ꯁꯦꯃꯤꯁꯇꯔꯗ ꯌꯥꯎꯔꯗꯣꯏꯅꯤ
ꯎꯝ ꯑꯩꯈꯣꯏ ꯌꯣꯒꯒꯤꯅ ꯑꯃꯨꯛ ꯅꯣꯏꯗꯤ ꯑꯃꯨꯛ ꯇꯝꯗꯣꯏꯁꯤꯅ ꯑꯃꯨꯛ ꯑꯅꯝꯕꯅ ꯄ꯭ꯔꯦꯛꯇꯤꯀꯦꯜ ꯉꯥꯛꯇꯅꯦ ꯑꯗꯒꯤ ꯁꯟꯁꯀ꯭ꯔꯤꯟ ꯌꯥꯎꯕ ꯍꯥꯏꯕꯨ ꯃꯃꯤꯡꯒꯨꯝꯕꯗꯨ ꯈꯔ ꯌꯥꯎꯔꯛꯀꯅꯤ ꯄꯣꯁꯆꯔ ꯄꯣꯠꯆꯔ ꯂꯩꯕꯗꯨꯒꯤ ꯀꯣ ꯐꯤꯗꯨꯞ ꯐꯤꯗꯨꯞ ꯂꯩꯕꯗꯨꯒꯤ ꯑꯗꯨꯒꯨꯝꯕꯒꯤ ꯎꯝ ꯃꯃꯤꯡ ꯈꯔ ꯈꯔ ꯌꯥꯎꯔꯛꯀꯅꯤ ꯁꯤꯅ ꯁꯤ ꯀꯧꯕ ꯁꯤꯅ ꯁꯤ ꯀꯧꯕ ꯍꯥꯏꯔꯒ ꯑꯗꯨꯒꯨꯝꯕ ꯈꯔ ꯈꯪꯗꯧ ꯉꯥꯏ ꯑꯗꯩ ꯌꯥꯝ ꯂꯨꯁꯤꯟꯕꯗꯤ ꯌꯥꯎꯔꯛꯑꯣꯏꯑꯕ ꯑꯩꯈꯣꯏꯗꯤ ꯑꯃꯨꯛ ꯑꯩꯈꯣꯏꯗꯤ ꯚꯒꯕꯠ ꯒꯤꯇꯥ ꯄꯥꯗ ꯌꯥꯗꯦ ꯑꯗꯒꯤ ꯍꯤꯟꯗꯨꯒꯤ ꯐꯤꯂꯣꯁꯣꯐꯤ ꯃꯌꯥꯝ ꯄꯥꯗ ꯌꯥꯗꯦ ꯑꯗꯨꯒꯨꯝꯕꯗ ꯑꯃꯨꯛ ꯈꯔ
ꯋꯥꯔꯤꯁꯨ ꯅꯨꯡꯉꯥꯏꯔꯤ ꯀꯩꯅꯣꯁꯦ ꯄꯨꯡ ꯇꯔꯥꯃꯥꯊꯣꯏ ꯌꯧꯈꯤꯗꯧꯔꯦ ꯌꯧꯔꯦ ꯍꯣꯏ ꯍꯣꯏ ꯑꯥ ꯑꯥꯥ ꯑꯗꯨ ꯍꯣꯏ ꯍꯣꯏ ꯑꯗꯨ ꯌꯦꯡꯉꯒꯦ ꯑꯗꯨꯒ
ꯎꯝ ꯎꯝ ꯍꯣꯏ